ꯆꯥꯛ ꯆꯥꯔ
ꯎꯝ ꯆꯥꯔꯦ ꯇꯧꯒꯦ
ꯀꯩ ꯍꯤꯡꯖꯥꯡ ꯆꯥꯔꯒꯦ
ꯑꯈꯣꯏ ꯕꯤꯖꯦ ꯉꯁꯤ ꯆꯝꯊꯣꯡ ꯊꯣꯡ
ꯀꯔꯤ ꯆꯝꯊꯣꯡꯅꯣ
ꯑꯩꯈꯣꯏꯁꯤ ꯈꯥꯃꯦꯟ
ꯈꯥꯃꯦꯟ ꯍꯥꯏꯁꯦ ꯑꯁꯤꯟꯕꯗꯨꯔꯣ
ꯍꯣꯏ ꯈꯥꯃꯤꯟꯅ ꯑꯁꯤꯟꯕꯆꯝ ꯊꯣꯡꯗꯣꯦ
ꯑꯣ ꯑꯣ ꯑꯁ ꯀꯌꯥ ꯂꯩꯅꯤꯅꯦ ꯍꯥꯎꯥꯎꯗꯤꯅꯦ ꯑꯦꯗꯣ
ꯑꯗꯨꯅꯤꯅ ꯏꯃꯅꯅ ꯑꯆꯝꯕ ꯉꯥꯛ ꯆꯁꯤ ꯃ ꯆꯥꯟꯅꯔꯦ
ꯑꯠꯇ ꯏ ꯀꯩꯃꯤ ꯌꯥꯎꯗ꯭ꯔꯕꯣ
ꯌꯥꯎꯗꯤ ꯌꯥꯎꯏꯗ ꯒꯣ ꯀꯨꯝꯕ ꯑꯗꯒꯤ ꯌꯣꯟꯕ ꯑꯗꯨꯝ ꯃꯇꯝ ꯃꯥꯒꯤ ꯃꯥꯅ ꯃꯇꯥꯡ ꯃꯥꯡ ꯆꯥꯟꯅꯕ ꯍꯥꯏꯇꯥꯔꯦ ꯑꯗꯨꯒꯒꯤꯨꯝꯕꯗꯣ ꯂꯣꯏꯅꯃꯛ ꯌꯥꯎꯋꯦ ꯑꯗꯨꯗꯣ ꯃꯗꯤ ꯀꯔꯤꯅꯤ ꯆꯥꯔꯕ
ꯑꯩꯈꯣꯏꯗꯤ ꯆꯥꯗ꯭ꯔꯤꯅꯦ ꯊꯣꯡꯉꯅꯦ ꯀꯟꯅ ꯂꯣꯏꯗ꯭ꯔꯤꯅꯦ ꯏꯟꯖꯥꯡꯕꯨꯗꯤ ꯀꯩꯅꯣ ꯊꯣꯡꯉꯦ ꯑꯆꯝꯕ ꯑꯃ ꯆꯥꯥꯁꯦꯅ ꯑ ꯇꯕꯨꯠꯇꯣ ꯑꯗꯨꯨ ꯆꯝꯊꯣꯡ ꯇꯧꯁꯤꯜꯂꯦ
ꯁꯣ ꯑꯗꯨꯗꯤ ꯌꯥꯝꯅ ꯀꯩꯅꯣ ꯇꯧꯕ ꯄꯣꯠꯂꯝꯃꯦꯀꯣ ꯇꯝꯐꯩ
ꯑꯗꯣ ꯀꯩꯅꯣ ꯇꯧꯕ ꯎꯝ ꯍꯗ ꯀ ꯐꯤꯄꯥ ꯋꯥ ꯀꯁꯦ
ꯑꯥ
ꯑꯁꯤ ꯗꯦꯠ ꯀꯌꯥꯗꯒꯤꯅ ꯍꯧꯅꯤ ꯍꯥꯏꯕꯗꯨꯕꯣ
ꯗꯦꯠ ꯇꯨꯌꯦꯦꯜꯐ ꯑꯌꯨꯛ ꯃꯇꯝꯗ ꯇꯥꯕꯅꯦ ꯑꯍꯤꯡ ꯄꯨꯡ ꯑꯍꯨꯝ ꯍꯥꯏꯕ꯭ꯔꯥ ꯑꯅꯤ ꯍꯥꯏꯥꯏꯕ꯭ꯔꯥ ꯁ꯭ꯋꯥꯏꯗꯒꯤ ꯑꯣꯄꯅꯤꯡ ꯑꯣꯏꯕꯅꯦ ꯑꯗꯣ ꯑꯩꯈꯣꯏꯗꯤ ꯇꯨꯝꯅꯕꯅꯤꯅꯅꯦ ꯑꯁ ꯐꯔꯛ ꯌꯥꯝ ꯇꯥꯗꯧ ꯃꯥꯜꯂꯤꯗ ꯑꯗꯨ ꯃꯇꯝꯗꯣ
ꯌꯦꯡꯗꯤ ꯌꯦꯡꯅꯤꯡꯕꯅꯦ
ꯍꯣꯏ ꯌꯦꯡꯕꯅꯕꯨꯗꯤ ꯂ ꯑꯗꯨꯝ ꯐꯩꯌꯦꯕꯀꯣ ꯑꯗꯨꯗꯣ ꯃꯇꯝꯗ ꯈꯤꯇꯪ ꯌꯧꯅꯅꯕꯗꯥ
ꯏꯇꯧꯒꯤ ꯊꯕꯛ ꯇꯧꯔꯤꯕꯣ ꯍꯧꯖꯤꯛ ꯑꯣ
ꯑꯩꯁꯦ ꯊꯕꯛꯁꯨ ꯑꯗꯨꯝ ꯃꯆꯥ ꯃꯆꯥ ꯁꯨꯝ ꯇꯧꯔꯝꯝꯕꯅꯤ
ꯑꯣ ꯊꯕꯛ ꯇꯧꯕꯩ ꯃꯈꯣꯟ ꯇꯥꯕ ꯑꯗꯨꯗꯅꯤꯅꯦ ꯑꯩꯅ ꯍꯪꯉꯛꯏꯁꯦ
ꯍꯣꯏ ꯑꯩꯁꯦ ꯊꯕꯛꯁꯦ ꯍꯧꯖꯤꯛꯀꯥꯟꯁꯦ ꯦꯇ꯭ꯔꯒ ꯂꯦꯞꯄꯅꯤꯅ ꯑꯃꯨꯛ ꯌꯥꯝ ꯕꯦꯔꯥ ꯀꯥꯔꯛꯄ ꯍꯥꯏꯇꯥꯔꯦ ꯄꯩꯁꯥ ꯅꯨꯡꯁꯥ ꯂꯥꯀ ꯌꯨꯝ ꯃꯨ ꯂꯩ ꯐꯠꯇꯕ ꯑꯗꯨꯅ ꯑꯗꯨꯝ ꯌꯨꯝꯗ ꯁꯨꯝ ꯇꯧꯕ ꯌꯥꯕ ꯊꯕꯛ ꯃꯆꯥ ꯃꯆꯥ ꯁꯨꯝ ꯈꯜꯂꯤꯌꯦ
ꯎꯝ
ꯑꯗꯨ ꯏꯇꯥꯎꯕꯤ ꯍꯥꯏꯗꯤ ꯀꯃꯥꯏ ꯀꯃꯥꯏꯅ ꯀꯩ ꯇꯧꯔꯤꯒꯦ
ꯑꯣ ꯑꯩꯕꯨꯗꯤ ꯑꯗꯨꯝ ꯍꯥꯟꯅꯩ ꯍꯥꯝꯃꯨ ꯍꯥꯝꯃꯨ ꯍꯥꯏꯗꯨꯅꯦ ꯑꯗꯣ ꯑꯩꯅ ꯍꯧꯖꯤꯛ ꯍꯧꯗꯣꯛꯑꯝꯕ ꯋꯥꯔꯤꯗꯣ ꯕ‌ꯣꯜꯒꯤꯗꯣ ꯑꯗꯨꯗꯣ ꯃꯣꯏ ꯆꯦꯅꯦꯟ ꯑꯇꯩ ꯑꯇꯣꯞꯄ ꯑꯃꯗ ꯊꯥꯔꯣꯏ ꯍꯥꯏꯅ‌ꯦ ꯏꯇꯥꯎꯕꯤ ꯑꯇꯩ ꯀꯩ ꯀꯩ ꯄꯥꯎ ꯂꯩꯒꯦ
ꯁꯤꯒꯤꯁꯦ ꯑꯗꯨꯝ ꯊꯥꯗꯤ ꯊꯥꯅꯤꯗ ꯃꯣꯏ ꯇꯥꯇꯥ ꯏꯁꯀꯥꯏꯒꯨꯝꯕ ꯂꯩꯔꯤꯕ ꯑꯗꯩ ꯏꯌꯥꯔꯇꯦꯜ ꯀꯥꯏꯅ ꯑꯗꯒꯤ ꯖꯤꯌꯑꯣ ꯇꯤꯚꯤ ꯀꯥꯏꯅ ꯁꯨꯝ ꯂꯩꯔꯤꯁꯦ ꯃꯍꯨꯠ ꯁꯤꯗ ꯑꯗꯨꯝ ꯐꯪꯅꯤ ꯍꯥꯏꯗ
ꯑꯣ ꯑꯩꯅ ꯇꯥꯕꯗꯗꯤꯅꯦ
ꯑꯥ
ꯖꯤ ꯐꯥꯏꯚ ꯆ‌ꯦꯅꯦꯜꯗꯣ ꯑꯗꯨꯗ ꯊꯥꯅꯦꯅ ꯍꯥꯏꯕ ꯑꯇꯩꯗ ꯊꯥꯔꯣꯏꯅ ꯍꯥꯏꯕ ꯃꯣꯏꯁꯤꯕꯨꯨ ꯆꯨꯝꯃꯤꯖꯥꯠꯂ ꯂꯥꯜꯂꯤ ꯖꯠꯂꯅ
ꯑꯩ ꯆꯨꯝꯃꯝꯗꯧꯗꯤ ꯃꯥꯜꯂꯦ ꯑꯩꯅ ꯁꯨꯝ ꯈꯟꯕꯗ ꯑꯗꯨ
ꯎꯝ
ꯀꯔꯤꯕꯨ ꯑꯣꯏꯔꯛꯇꯣꯏꯅꯣ ꯑꯗ‌ꯣ ꯂꯥꯏꯅ ꯇꯝꯕ ꯑꯃ ꯑꯗꯨꯝ ꯂꯥꯛꯆꯔꯖꯅꯤ ꯑꯗ‌ꯣ ꯑꯩꯁꯨ ꯌꯦꯡꯅꯤꯡꯉꯤꯅ‌ꯦ ꯃꯇꯝ ꯃꯇꯝꯁꯤꯗ ꯐꯔꯛ ꯇꯥꯕꯁꯤꯗꯅꯦ ꯑꯩꯁꯦ
ꯍ‌ꯣꯏꯅꯦ ꯍ‌ꯣꯏꯅꯦ
ꯈꯪꯗ꯭ꯔꯣ
ꯍꯣꯏ ꯑꯗꯨꯕꯨꯗꯤ ꯃꯣꯏꯒ ꯑꯩꯈꯣꯏꯒ ꯃꯇꯝꯁꯤ ꯈꯦꯠꯅꯕꯅꯤꯅ ꯑꯍꯤꯡ ꯇꯣꯝ ꯇꯤꯕꯤꯗ ꯕꯣꯜ ꯌꯦꯡꯕꯗꯨꯗꯤ ꯑꯩꯈꯣꯏꯒꯤ ꯊꯕꯛ ꯏꯟꯈꯥꯡ ꯂꯩꯕꯅꯤꯅ ꯑꯗꯨꯁꯨ ꯃꯨꯛ ꯌꯥꯔꯣꯏꯗꯩꯅꯤꯅꯦ
ꯍꯣꯏ ꯑꯗꯨꯅ‌ꯦ ꯑꯩꯁ‌ꯦ ꯑꯥ ꯍꯧꯖꯤꯛꯕꯨꯨ ꯀꯩꯗꯧꯔꯝꯃꯤꯅ‌ꯣ
ꯍꯧꯖꯤꯛꯄꯨꯗꯤ ꯀꯩꯁꯨꯝ ꯇꯧꯗꯦꯗ ꯆꯥꯛ ꯏꯁꯤꯡ ꯊꯣꯡꯕꯗꯣ ꯂꯣꯏꯁꯤꯜꯂꯦꯅ ꯉꯥꯏꯍꯥꯛꯇꯪ ꯁꯨꯝ ꯐꯝꯃꯝꯕꯅꯦ ꯑꯗꯨꯒ ꯐꯣꯟ ꯌꯦꯡꯉꯝꯕꯅꯦ
ꯑꯣ ꯐꯣꯟꯗ ꯀꯩꯀꯩ ꯌꯦꯡꯉꯝꯃꯤꯅꯣ
ꯀꯩꯅꯣ ꯄꯣꯠ ꯑꯝꯇ ꯀꯛꯁꯤꯔꯅ ꯁꯨꯝ ꯌꯦꯡꯉꯝꯕꯅꯦ ꯍꯧꯖꯤꯛꯀꯥꯟꯁꯦ ꯄꯣꯠ ꯀꯛꯄꯁꯤꯁꯨ ꯃꯇꯝꯁꯦ ꯈꯔ ꯀꯨꯏꯅ ꯀꯨꯏꯅ ꯆꯪꯉꯦ ꯀꯩꯗꯧꯔꯕꯅꯣ ꯈꯪꯗꯦ
ꯍꯣꯏ ꯆꯪꯅꯕꯅꯦ ꯑꯗꯨꯕꯨꯗꯤ ꯀꯨꯏꯅ ꯂꯣꯏꯅꯃꯛ
ꯎꯝ ꯑꯩꯁꯦ ꯀꯩꯅꯣꯗꯣ ꯃ꯭ꯌꯨꯖꯤꯛꯀꯤ ꯏꯟꯁꯇ꯭ꯔꯨꯃꯦꯟ ꯑꯝꯇ ꯀꯛꯁꯤꯔꯥꯅ ꯇꯧꯔꯝꯕꯅꯦꯕ ꯔꯨꯀꯣ ꯑꯦꯃꯥꯖꯣꯟꯗ ꯀꯛꯄꯗꯣ ꯑꯃꯥꯃꯥꯖꯣꯟꯒꯤ ꯄꯣꯁ ꯑꯣꯐꯤꯁꯇ ꯂꯥꯛꯑꯦ ꯍꯥꯏꯌꯦꯕ
ꯎꯝ
ꯀꯩꯅꯣ ꯑꯇꯩ ꯑꯇꯣꯞꯄ ꯑꯦꯞꯁꯇ ꯀꯛꯁꯤꯔꯛꯑꯒ ꯁꯨꯝ ꯌꯦꯡꯉꯝꯃꯤꯅꯤ
ꯑꯣ
ꯑꯣ ꯇꯧꯕꯤꯌꯨ ꯍꯧꯖꯤꯛ ꯀꯥꯟ ꯋꯀꯤꯡ ꯆꯠꯇ꯭ꯔꯕꯨ ꯀꯃꯥꯏ ꯀꯃꯥꯏꯅ ꯇꯧꯒꯦ ꯑꯩꯈꯣꯏꯕꯨꯗꯤ ꯑꯗꯨꯝ ꯆꯠꯂꯤꯌꯦ
ꯑꯅꯤꯁ ꯆꯜ ꯑꯩꯁꯨ ꯏꯇꯣꯝꯇꯣꯏꯅ ꯑꯗꯨꯃꯥꯏꯅ ꯆꯠꯂꯦ ꯑꯩꯅ ꯑꯃꯨꯛ ꯑꯩꯁꯦ ꯑꯌꯨꯛꯁꯦ ꯁꯤꯗꯩꯗꯤ ꯆꯠꯇ꯭ꯔꯦ ꯃꯇꯝꯁꯦ ꯁꯪꯗ꯭ꯔꯕ
ꯎꯝ
ꯅꯨꯡꯊꯤꯟ ꯅꯨꯡꯗꯥꯡꯋꯥꯏꯔꯝꯁꯤꯗ ꯁꯤꯗ ꯑꯣꯏꯅ ꯆꯠꯂꯦ ꯑꯩ
ꯑꯣ ꯑꯗꯨꯁꯨ ꯀꯩꯁꯨ ꯀꯥꯏꯗꯦꯗ ꯑꯗꯨꯝ ꯅꯨꯡꯉꯥꯏꯕꯅꯦ ꯅꯨꯡꯊꯤꯟ ꯊ ꯋꯥꯏꯔꯝꯁꯨ ꯅꯨꯡꯠ ꯍꯦꯛꯇ ꯂꯤꯔꯤ ꯂꯤꯅꯤꯒ ꯁꯦꯠꯂꯕ
ꯍꯣꯏ ꯍꯣꯏꯣꯏ ꯁꯨꯃꯥꯏꯅ ꯑꯣꯏꯅ ꯆꯄꯅ ꯐꯔꯦ ꯅ ꯆꯠꯂꯦ ꯁꯨꯃꯥꯏꯅ ꯑꯣꯏꯅ
ꯑꯗꯣ ꯍꯧꯖꯤꯛꯄꯨ ꯅꯣꯡ ꯇꯥꯕ꯭ꯔꯣꯗꯣ ꯑꯝꯇ ꯀꯃꯥꯏ ꯀꯃꯥꯏ ꯇꯧꯒꯦ
ꯑꯁ ꯅꯣꯡꯁꯦ ꯑꯗꯨꯝ ꯍꯧꯖꯤꯛ ꯋꯥꯏꯒꯤ ꯇꯥꯔꯝꯃꯦ ꯑꯥꯡꯦꯃ ꯐꯥꯡꯈ꯭ꯔꯦ
ꯑ ꯑꯩꯈꯣꯏ ꯁ꯭ꯋꯥꯏꯗꯁꯨ ꯈꯔ ꯇꯥꯔꯝꯕꯅꯤꯅꯦ
ꯍꯣꯏ ꯍꯌꯦꯡ ꯏꯅꯥꯎ ꯅꯨꯄꯥ ꯑꯃꯁꯨ ꯑꯦꯛꯁꯀꯔꯁꯟ ꯆꯠꯅꯦꯅ ꯇꯧꯕꯌꯦ ꯑꯗꯣ ꯂꯣꯟꯁꯦ ꯀꯃꯥꯏꯅ ꯇꯧꯗꯣꯏꯅꯣ ꯀ ꯊꯅ
ꯅꯣꯡꯁꯦ ꯈꯪꯗꯅꯤ ꯇꯝꯕ ꯉꯝꯗꯣꯏꯅꯤ ꯍꯧꯖꯤꯛ ꯃꯇꯝꯁꯦ ꯃꯥ ꯇꯥꯅꯤꯡꯕ ꯃꯇꯝꯗ ꯇꯥꯕꯅꯤꯅ
ꯏꯅꯥꯎꯄꯥꯗꯨꯨꯗꯗꯤ ꯇꯥꯃꯣ ꯍꯌꯦꯡ ꯆꯤꯀꯔ ꯁꯟ ꯆꯠꯂꯒ ꯏꯟꯖꯥꯡ ꯈꯔ ꯊꯣꯡꯕꯤꯌꯨ ꯈꯣꯠꯄꯤꯌꯨ ꯏꯃ ꯁꯉ ꯇꯧꯅꯤ ꯈꯣꯠꯇꯧꯅꯤꯅ ꯀꯥꯏꯅ ꯍꯥꯏꯔꯤ
ꯑꯥ
ꯑꯩꯈꯣꯏ ꯀꯥꯟꯗꯁꯨ ꯆꯠꯂꯛꯄ ꯀꯥꯟꯗ ꯍꯦꯛ ꯏꯃꯥ ꯍꯅ ꯇꯧꯕꯤꯕꯗꯣ ꯑꯗꯨꯃꯥꯏꯅ ꯏꯃꯥꯁꯨꯅ ꯄꯥꯝꯗꯕꯅꯤꯅ ꯑꯩꯅ ꯍꯥꯏꯕꯦ ꯇꯤꯟ ꯄꯥꯝꯕꯤꯅꯤꯅ ꯊꯨꯝꯕꯤ ꯊꯥꯛꯄꯤ ꯇꯧꯒꯦ ꯇꯧꯕꯅꯦ ꯑꯗꯣ ꯌꯦꯟꯁꯤ ꯐꯤꯕꯝꯁꯦ ꯀꯌꯥꯕꯨꯗꯤꯛ ꯀꯩꯗꯧꯗꯦ ꯊꯂꯒꯗꯤ ꯂꯩꯁꯤꯜꯂꯨꯔꯦ ꯑꯗꯣ ꯉ ꯊꯣꯡꯁꯤꯔ ꯑꯩꯁꯨꯖ ꯈꯔ ꯊꯦꯡꯕ ꯍꯥꯏꯇꯥꯔꯦ ꯑꯗꯨꯅ ꯉꯁꯤ ꯊꯣꯡꯉ ꯊꯝꯃꯝꯕꯗꯨꯣ ꯄꯨꯡꯒꯗ꯭ꯔꯅ ꯑꯃꯨꯛꯁꯨ ꯑꯃꯨꯛ ꯈꯟꯕ
ꯄꯨꯝꯕꯗꯤ ꯄꯨꯝꯃꯣꯏꯗ ꯏꯔꯣꯝꯕꯒꯨꯝꯕꯗ ꯄꯨꯝꯕ ꯋꯥꯠꯂꯦꯕꯀꯣ ꯊꯥꯎ ꯉꯣꯡꯕꯅꯤꯁꯦ ꯑꯪꯗꯗꯤ ꯄꯨꯡꯒꯟꯗꯕꯅꯤ ꯀꯩꯁꯨ ꯀꯥꯏꯗꯦꯗ ꯍꯌꯦꯡ ꯑꯌꯨꯛꯇ ꯍꯥꯊꯨ ꯍꯥꯊꯨ ꯇꯧꯅꯗꯧꯁ ꯈꯔꯛꯄꯨꯗꯤ
ꯍꯣꯏ ꯑꯩꯁꯦ ꯑꯗꯨꯃꯥꯏꯅ ꯉꯁꯤꯁꯦ ꯊꯣꯡꯉꯝ ꯏꯟꯁꯥꯡ ꯃꯈꯜ ꯈꯔ ꯁꯨꯝ ꯊꯣꯡꯕꯤꯁꯦꯅꯅ ꯈꯟꯕ ꯃꯖꯕꯅꯤ ꯉ ꯇꯉꯒꯤ
ꯀꯔꯤ ꯀꯔꯤ ꯁꯦꯝꯒꯦ ꯍꯥꯏꯅꯣ
ꯁꯦꯝꯕꯁꯦ ꯆꯤꯀꯟ ꯑꯥꯏꯇꯦꯝ ꯑꯣꯏꯅ ꯈꯔ ꯁꯦꯝꯕꯤꯔꯒꯦꯅ ꯇꯧꯕꯅꯦ
ꯑꯣ ꯌꯥꯏ ꯌꯥꯏ ꯑꯗꯨ ꯌꯥꯏ
ꯑꯕꯨꯒꯤ
ꯌꯥꯝ ꯌꯥꯝꯗ꯭ꯔꯁꯨ ꯈꯔ ꯑꯗꯨꯝ ꯈꯔ ꯈꯤꯛꯇꯪ ꯍꯥꯏꯗꯤ ꯀꯩꯁꯨ ꯌꯥꯝ ꯆꯥꯗꯧ ꯅꯠꯇꯦꯕ ꯑꯉꯥꯡꯅꯤꯅ
ꯍꯣꯏ ꯃꯥꯅꯦ ꯑꯗꯨꯝ ꯆꯠꯄꯅꯤꯅ ꯑꯗꯨꯝ ꯑꯆꯣꯏ ꯑꯄꯥꯇꯅ ꯍꯦꯟꯅ ꯍꯦꯟꯗꯣꯏꯅꯤꯗ
ꯃꯥꯅꯦ
ꯀꯩꯁꯨ ꯍꯥꯏꯖꯕ ꯋꯥꯅꯦꯕ ꯃ ꯆꯁ ꯂ ꯀꯁꯨ ꯀꯒꯥꯔꯤꯕꯁ ꯆꯦꯡꯅꯤ ꯆꯥꯇꯨꯔꯤꯗꯣ ꯑꯗꯨꯝ ꯈꯪꯗꯦ ꯀꯔꯤ ꯍꯥꯏꯗꯣꯏꯅꯣ ꯑꯗꯨ ꯑꯗꯨꯅꯦꯔ ꯃꯌꯥꯝꯒꯤ ꯃꯤꯅꯤꯗꯣ ꯑꯩꯈꯣꯏ ꯐꯨꯡꯒꯠꯇꯨꯅ ꯍꯦꯟꯅ ꯀꯁꯨ ꯌꯥꯔꯏ
ꯎꯝ
ꯍꯥꯏ ꯁꯥꯕꯅꯤ ꯑꯗꯨ ꯃꯥꯅ ꯄꯩꯁꯥ ꯈꯔ ꯄꯤꯕꯤꯌꯨ ꯇꯥꯝꯃꯣ ꯀꯥꯏꯅ ꯍꯥꯏꯔꯛꯑꯦ ꯑꯩꯅ ꯁꯝ ꯅꯥꯀꯟꯗ ꯄꯩꯁꯥ ꯄꯠ ꯄꯠꯂꯤꯉꯁꯤ ꯈꯪꯗ꯭ꯔꯤ
ꯍꯣꯏꯅꯦ ꯄꯩꯁꯥ ꯍꯧꯖꯤꯛ ꯄ ꯇꯠꯅ ꯃꯇꯝꯅꯤꯅꯦ
ꯍꯣꯏ ꯑꯗꯩ ꯍꯧꯖꯤꯛꯀꯥꯟ ꯑꯉꯥꯡꯁꯦ ꯄꯩꯁꯥꯁꯦ ꯑꯩꯈꯣꯏ ꯃꯇꯝꯗ ꯂꯨꯄꯥ ꯆꯥꯝꯃ ꯆꯅꯤ ꯄꯥꯏꯔꯗꯤ ꯍꯔꯥꯎꯕꯅꯤꯗꯣ ꯍꯧꯖꯤꯛꯀꯥꯟꯗꯤ ꯀꯥꯏꯗꯒꯤ ꯆꯥꯝꯃꯉꯥ ꯂꯤꯁꯤꯡꯗꯤ ꯇꯥꯖꯩ ꯑꯩꯅ ꯑꯩꯅ ꯆꯥꯇ꯭ꯔꯦꯠ ꯄꯤꯨꯗꯣ ꯇꯥꯃꯣ ꯆꯥꯇ꯭ꯔꯦꯠꯁꯤꯅꯗꯤ ꯀꯩꯗꯧꯗꯣꯏꯅꯣ ꯍꯥꯏꯦ ꯆ ꯁꯤꯜꯂꯤꯑꯦ ꯑꯩꯅ ꯑꯁ ꯑ ꯑꯩꯈꯣꯏ ꯃꯇꯝꯗ ꯇꯧꯈꯩꯗꯨꯒ ꯅꯣꯏ ꯃꯇꯝꯁꯦ ꯈꯦꯠꯅꯈ ꯌꯥꯝꯉ ꯀꯥꯟꯗ ꯑꯩꯅ ꯍꯥꯏꯅꯦ ꯍꯧꯖꯤꯛꯀꯥꯟ ꯑꯉꯥꯡꯈꯩꯁꯦ ꯃꯣꯏ ꯃꯃꯥꯟꯅꯕꯩꯗꯨꯕꯨ ꯃꯣꯏ ꯍꯥꯏꯕꯗꯨꯕꯨ ꯑꯁ ꯍ ꯃꯃꯅꯕꯨ ꯑꯣꯏ ꯗꯤ ꯂꯨꯄꯥ ꯂꯤꯁꯤꯡ ꯑꯍꯨꯝ ꯄꯤꯕ ꯃꯉꯥ ꯄꯤꯕ ꯁꯨꯃꯥꯏꯅ ꯇꯧꯏ ꯀꯥꯏꯅ ꯍꯥꯏꯅꯤ ꯑꯗꯒꯤ ꯑꯩꯒꯤ ꯐꯣꯟꯁꯤꯁꯨ ꯄꯨꯈꯤ ꯑꯩꯅ ꯍꯣꯏ ꯐꯣꯟꯁꯤꯗꯤ ꯌꯥꯔꯣꯏꯅ ꯑꯉꯥꯡ ꯑꯣꯏꯃꯜꯂꯤ
ꯑꯦ ꯄꯟꯕꯗꯦ ꯄꯟꯕ ꯌꯥꯗꯦ
ꯖꯅꯤ ꯑꯗꯒꯤ ꯃꯣꯏ ꯁ꯭ꯀꯨꯜ ꯑꯣꯖꯥꯅ ꯑꯃꯨꯛ ꯈꯪꯗꯅ ꯈꯣꯠꯇꯅ ꯑꯃꯨꯛ ꯇꯧꯒꯤ ꯇꯥꯔꯒꯗꯤ ꯅꯨꯡꯉꯥꯏꯇꯕ ꯑꯗꯨ ꯃꯣꯏꯅ ꯍꯥꯏꯔꯤ ꯏꯁ ꯀꯩꯝꯇ ꯍꯥꯏ ꯑꯗꯨ ꯃꯣꯏꯅ ꯍꯥꯏꯖꯤ ꯀꯩꯝꯇ ꯍꯥꯏꯔꯣꯏ ꯑꯈꯣꯏ ꯁ꯭ꯀꯨꯜ ꯑꯣꯖꯥꯗꯤ ꯑꯗꯨꯝ ꯑꯈꯣꯏꯒꯤ ꯌꯥꯅꯩ ꯑꯈꯣꯏꯅ ꯍꯥꯏꯕ ꯗꯨꯝ ꯌꯥꯅꯤꯅ ꯑꯣꯖꯥꯗꯨꯗ ꯐꯣꯟ ꯇꯧꯔꯦ ꯑꯣꯖꯥ ꯐꯣꯟ ꯇꯧꯔꯛꯄ ꯀꯥꯟꯗ ꯁꯥꯔ ꯐꯣꯟꯗꯨꯗꯤ ꯄꯥꯏꯍꯟꯕꯤꯔꯛꯀꯅꯨ ꯈꯣꯠꯀꯅꯨ ꯑꯃꯨꯛ ꯃꯥꯡꯍꯧꯔ ꯈꯣꯠꯂꯒ ꯈꯣꯏ ꯃꯗꯨꯒꯤ ꯔꯤꯛꯇꯨꯗꯤ ꯑꯈꯣꯏ ꯄꯨꯕ ꯉꯝꯃꯣꯏ ꯈꯣꯠꯂꯣꯏ ꯀꯥꯏꯅ ꯃꯣꯏ ꯀ꯭ꯂꯥꯁ ꯇꯤꯆꯔꯗꯨ ꯑꯗꯥꯏꯅ ꯍꯥꯏꯖꯜꯂꯦ ꯑꯗꯩ ꯑꯩꯖꯨ ꯄꯥꯈꯠꯂꯦ ꯐꯣꯟꯖꯤ ꯄꯤꯒꯦꯅ ꯈꯜꯂꯝꯕꯅꯦ ꯑꯗꯣ ꯐꯣꯟꯖꯤ ꯐꯣꯟꯃꯛꯇꯤ ꯄꯤꯔꯔꯣꯏ
ꯄꯤꯔꯨꯅꯨꯗ
ꯎꯝ ꯑꯗꯒꯤ ꯑꯃꯨꯛ ꯃꯥꯡ ꯈꯣꯠꯂꯒ ꯎꯝ ꯑꯗꯨꯅꯤ ꯁꯤ ꯍꯧꯖꯤꯛꯀꯥꯟꯒꯤ ꯖꯦꯅꯦꯔꯦꯁꯟꯖꯤꯅꯅꯤꯗꯀꯣ
ꯎꯝ ꯃꯥꯅꯦ ꯃꯥꯅꯦ
ꯑꯩꯖꯨ ꯀꯔꯤ ꯍꯥꯢꯗꯣꯏꯅꯣ ꯈꯪꯗꯔ꯭ꯦ
ꯑꯉꯥꯡ ꯃꯆꯥꯖꯤꯡꯖꯤꯅ ꯍꯦꯟꯅꯕꯨ
ꯑ ꯏꯇꯥꯎꯕꯤꯗꯤ ꯀꯩꯀꯩ ꯍꯣꯠꯅꯔꯤꯒꯦ ꯍꯧꯖꯤꯛꯄꯣ
ꯑꯩꯒꯤ ꯊꯕꯛꯁꯦ ꯑꯩ ꯐꯣꯟꯗ ꯀꯩꯗ ꯊꯕꯛ ꯃꯆꯥ ꯈꯔ ꯁꯨꯝ ꯇꯧꯔꯤ ꯍꯥꯏ ꯇꯥꯏ
ꯑꯣ ꯐꯩ ꯐꯩ ꯁꯪꯕꯗꯅ ꯈꯋ꯭ꯥꯏ ꯕꯦꯁ ꯅꯦ
ꯎꯝ ꯈꯪꯗꯦꯗ ꯃꯤꯗꯤ ꯌꯥꯝ ꯄꯩꯁꯥ ꯇꯥꯟꯅꯩ ꯐꯣꯟꯖꯤꯗ ꯄꯩꯁꯥꯖꯦ ꯇꯥꯈꯠꯅꯔꯦ ꯑꯈꯣꯏꯅ ꯀꯔꯤꯝ ꯇꯧꯗꯕꯤ ꯂꯩ
ꯃꯥꯥꯟꯅꯦ ꯈꯣꯏꯅ ꯏꯟꯁꯇꯥꯒ꯭ꯔꯥꯝ ꯈꯔ ꯌꯦꯡ ꯐꯦꯁꯕꯨꯛ ꯈꯔ ꯌꯦꯡ ꯑꯈꯣꯏꯅ ꯇꯝ ꯃꯥꯡꯍꯟ ꯑ ꯃꯣꯏꯅ ꯄꯩꯁꯥ ꯇꯥꯟꯕ
ꯎꯝ
ꯈꯪꯗꯦ ꯑꯗꯣ ꯏꯇꯥꯎꯕꯤ ꯈꯪ ꯇꯥꯔꯒꯗꯤ ꯑꯩꯉꯣꯟꯗꯖꯨ ꯈꯔ ꯍꯥꯏꯔꯛꯑꯣ ꯑꯩꯖꯨ ꯁꯣꯝ ꯅꯥꯀꯟꯗ ꯄꯩꯁꯥ ꯌꯥꯝ ꯋꯥꯔꯕꯅꯦ
ꯍꯣꯏ ꯍꯣꯏ ꯍꯥꯏꯒꯦ ꯍꯥꯏ ꯍꯥꯏꯒꯦ ꯑꯩ ꯃꯣꯏ ꯃꯣꯏꯒꯤꯁꯦ ꯑꯃꯨꯛ ꯂꯥꯛꯄꯅꯦꯕꯀꯣ ꯑꯩ ꯂꯥꯛꯄ ꯀꯥꯟꯗꯨꯗ ꯍꯥꯏꯔꯛꯀꯦ ꯍꯧꯖꯤꯛ ꯀꯤꯗꯤ ꯂꯦꯞꯄꯤꯕꯀꯣ
ꯑꯣ ꯍꯣꯏ ꯍꯣꯏ ꯏꯇꯥꯎꯕꯤꯅꯤ ꯌꯥꯔ ꯀꯥꯟꯗ ꯍꯥꯏꯐꯦꯠ ꯍꯥꯏꯕꯤꯔꯛꯑꯣ ꯏꯇꯥꯎꯕꯤ
ꯎꯝ
ꯍꯣꯏ ꯍꯣꯏ ꯇꯧꯒꯦ ꯑꯗꯨ ꯇꯥꯎꯕꯤꯗꯤ ꯍꯧꯖꯤꯛ ꯆꯥꯛ ꯂꯣꯏꯗ꯭ꯔꯤꯔꯤꯕꯣ ꯍꯧꯖꯤꯛ ꯐꯥꯎꯕ ꯀꯧ ꯀꯔꯝꯕ
ꯂ ꯂꯣꯏꯁꯜꯂꯦ ꯃꯤ ꯂꯣꯏꯁꯜꯂꯛꯑꯕꯅꯦ ꯂꯣꯏꯔꯕ ꯑꯩꯈꯣꯅꯤꯅ ꯃꯤ ꯑꯃꯅꯤ ꯑꯅꯤ ꯁꯨꯝ ꯉꯥꯏꯊꯣꯛ ꯉꯥꯏꯁꯤꯟ ꯇꯧꯅꯔꯤꯕ ꯍꯥꯏꯗꯨꯅꯤ ꯃꯣꯏ ꯂꯥꯛꯑꯗꯤ ꯑꯗꯨꯝ ꯄꯆꯥꯥ ꯌꯥꯝꯅꯤ ꯃꯤ ꯁꯨꯗꯕꯤꯗꯁꯨ ꯆꯥꯕꯗꯁꯨ ꯑꯃꯨꯛꯁꯨ ꯅꯨꯡꯉꯥꯏꯇꯕ
ꯨ ꯌꯥꯎꯗꯕꯣ
ꯍꯧ ꯌꯎꯗꯤ ꯌꯎꯗꯤ ꯍꯧꯖꯤꯛ ꯐꯥꯎꯒꯤ ꯑꯣꯏꯅꯗꯤ
ꯑꯁ ꯌꯥꯝ ꯐꯔꯤ ꯇꯧꯒ ꯌꯥꯎꯗꯗ
ꯃꯥꯅꯦ ꯃꯥꯅꯦ ꯑꯁ ꯆꯞꯄꯁꯤꯗꯤ ꯃꯊꯥ ꯌꯥꯝ ꯁꯥꯈ꯭ꯔꯕꯖꯥꯠꯅꯤꯗ ꯄꯩꯁꯥ ꯄꯥꯏꯖꯔꯀꯥꯟꯗ
ꯍꯣꯏ ꯊꯣꯛꯒꯦ ꯑꯗꯨ ꯑꯗꯨꯅꯦ ꯌꯥꯏ ꯎꯝ
ꯑꯗꯨꯗꯤ ꯍꯌꯦꯡꯁꯦ ꯑꯗꯨꯝ ꯋꯥ ꯃꯊꯟꯇ ꯆꯠꯍꯟꯈꯤ ꯇꯥꯔꯦ
ꯑꯥ ꯑꯩꯅ ꯁ꯭ꯀꯨꯜ ꯐꯥꯎꯕ ꯊꯤꯟꯕꯤꯔꯨꯕꯅꯤ ꯏ ꯇꯥꯎꯕꯤ ꯑꯗꯨꯒ ꯃꯣꯏ ꯍꯌꯦꯡ ꯂꯧꯕꯁꯦ ꯃꯣꯏ ꯈꯔ ꯊꯦꯝꯕ ꯌꯥꯏꯅ ꯑꯗꯨꯝ ꯍꯥꯏꯅ ꯍꯧꯖꯤꯛꯀꯥꯟꯗꯤ ꯏꯁꯀꯥꯔꯁꯟꯁꯤꯅ ꯀꯃꯥꯏꯅ ꯇꯧꯕꯅꯣꯗꯤ ꯑꯩꯈꯣꯏ ꯃꯇꯝꯗꯗꯤ ꯅꯨꯃꯤꯗꯥꯡ ꯇꯥꯗꯔꯤꯉꯩ ꯉꯥꯜꯂꯤꯔꯤꯉꯩ ꯃꯇꯝꯗ ꯏꯁꯀꯔꯁꯟ ꯍꯜꯂꯛꯏꯗꯣ ꯑꯗꯣ ꯍꯧꯖꯤꯛ ꯇꯔꯦꯠ ꯅꯤꯄꯥꯜ ꯃꯥꯄꯜ ꯇꯥꯔꯦ ꯃꯥꯄꯜ ꯇꯥꯕꯕꯨ ꯌꯥꯎꯔꯤꯅꯦ ꯑꯩꯈꯣꯏ ꯉꯔꯥꯡꯅꯕ ꯊꯪꯅꯕꯒꯤ ꯈꯨꯔꯥꯏ ꯃꯆꯥ ꯑꯃ ꯑꯦꯛꯁꯀꯔꯁꯟ ꯆꯠꯂꯨꯕꯗꯣ
ꯎꯝ
ꯄꯨꯡ ꯅꯤꯄꯥꯟ ꯃꯈꯥꯏ ꯃꯥꯄꯜ ꯇꯥꯗꯣꯔꯛꯦꯅꯦꯕ ꯑꯗꯨ ꯍꯅ ꯀꯗꯥꯥꯏꯗꯠꯂ ꯀꯩꯀꯩ ꯂꯝ ꯆꯠꯂꯨꯦ ꯂꯝ ꯑꯌꯥꯝꯕ ꯆꯠꯂꯦ ꯍꯥꯇꯣꯟꯅ ꯁꯤꯁꯤ ꯁꯤꯁꯤ ꯀꯥꯏꯅ ꯍꯥꯏꯖꯤꯜꯂꯛꯑꯦ ꯑꯩꯅ
ꯑꯥ
ꯅꯣꯏ ꯁ꯭ꯀꯨꯜ ꯌꯧꯔꯛꯄ ꯄꯨꯡ ꯀꯌꯥ ꯌꯧꯔꯛꯄꯦ ꯄꯣꯏ ꯅꯣꯏ ꯄꯨꯡ ꯅꯤꯄꯥꯟ ꯇꯥꯗꯣꯔꯤ ꯃꯣꯏꯅ ꯌꯧꯔꯛꯄꯗꯣ ꯑꯗꯨꯗꯩꯗ ꯍꯣꯏ ꯄꯥꯛ ꯄꯥꯛ ꯊꯥꯗꯣꯛꯇꯦ ꯑꯣꯖꯥꯅ ꯁꯤꯡꯗꯨꯅ ꯄꯦꯔꯦꯟꯇ ꯀꯣꯜ ꯇꯧꯔꯒ ꯇꯧꯔꯛꯏꯅꯤ ꯈꯣꯠꯂꯤꯅꯤꯅ ꯑꯗꯨꯃꯥꯏꯅ ꯈꯔ ꯋꯥꯔꯤꯗꯨꯗꯤꯌꯦ ꯍꯌꯦꯡ ꯑꯩꯈꯣꯏ ꯏꯕꯨꯡꯉꯣꯏꯒꯤꯁꯤꯗꯁꯨ ꯑꯗꯨꯃꯥꯏꯅ ꯂ ꯎꯕ ꯆꯠꯅꯗꯣꯏꯔꯥ ꯈꯪꯗꯣꯏꯅꯤ